ꯀ
ꯀꯔꯤ ꯑꯣꯖꯥ ꯑꯣꯖꯥ ꯥꯏꯕ
ꯅꯪꯡꯉꯥꯏꯔꯤꯕꯣ
ꯅꯨꯡꯉꯥꯏꯔꯤꯅꯦ ꯑꯩꯈꯣꯏꯗꯤ ꯅꯪꯗꯤ
ꯑꯁ ꯅꯨꯡꯉꯥꯏꯃꯟꯗꯅ ꯁꯤꯗꯔꯦ
ꯁꯤꯈꯣꯅ
ꯍ ꯑꯗꯨ ꯋꯥꯊꯤ ꯉꯥꯡꯉꯅꯨꯅꯦ ꯑꯩꯗꯤ ꯅꯝ ꯐꯥꯒꯤ ꯇꯧꯔꯒ ꯍꯥꯏꯕꯗ ꯅꯪꯅ ꯌꯥꯝ ꯍꯥꯏꯗꯤ ꯂꯨꯅ ꯈꯟꯂꯦ
ꯐꯒꯤ ꯇꯧꯕ ꯍꯩꯖꯗꯦ
ꯑꯗꯨ ꯌꯥꯦ
ꯌꯥꯏ ꯌꯥꯏ ꯃꯥ ꯌꯥꯅꯤꯃ ꯌꯥꯏ
ꯋꯥ ꯋꯥ ꯉꯥꯡ ꯉꯥꯡ ꯊꯝ ꯇꯨꯝꯈꯤꯗꯅꯦ ꯍꯥꯏꯗꯤ ꯋꯥ ꯉꯥꯡ ꯉꯥꯡ ꯋꯥꯉꯉ ꯀꯣ
ꯑꯝ
ꯇꯨꯝꯈꯤꯗꯣꯏꯅꯦꯕ ꯇꯨꯝꯅꯤꯡ ꯇꯨꯝꯅꯤꯡꯉꯛꯑ
ꯕꯥꯜ ꯌꯦꯡꯕ꯭ꯔꯥꯅꯦ ꯅꯪꯕꯣ
ꯑꯣ ꯌꯦꯡꯗꯤ ꯌꯦꯡꯗꯦ ꯑ ꯍꯥꯏꯗꯤ ꯃꯇꯦꯛ ꯈꯔ ꯏꯁꯄꯦꯟꯒ ꯀꯅꯥꯅꯣ ꯇꯥꯕꯗꯣ
ꯁ꯭ꯄꯦꯟꯒ ꯑꯣꯁꯇ꯭ꯔꯤꯂꯤꯌꯥꯅ
ꯑ ꯈ ꯉꯥꯏꯍꯥꯛ ꯌꯦꯡꯉꯤ
ꯑꯩ ꯑꯩꯗꯤ ꯄꯣꯔꯇꯨꯒꯥꯜꯒꯤꯁꯨ ꯌꯦꯡꯉꯤꯅ ꯑꯗꯨ
ꯅꯣꯏ ꯑꯗꯒꯤ ꯄ꯭ꯂꯦ ꯌꯦꯡꯗ꯭ꯔꯦ ꯅꯍꯥꯟ ꯇꯥꯕ꯭ꯔꯣ ꯑꯣꯖꯥ ꯑꯣꯖꯥ ꯃꯥꯏꯕ
ꯑꯣꯖꯥ
ꯀꯩꯅꯣ ꯕꯨꯡꯉꯣ ꯑꯔꯤ ꯄꯥꯎ ꯌꯥꯗ꯭ꯔꯣ
ꯈꯣꯏ ꯑꯗꯨꯕ ꯇꯥꯎꯗꯦ
ꯍ
ꯀꯣꯏꯒꯤ ꯑꯥꯏꯗꯣꯜ ꯅꯠꯇꯦꯅꯦ ꯑꯗꯣ
ꯅꯪ ꯑꯦ ꯃꯦꯁ ꯁꯅꯥꯗ꯭ꯔꯕꯣ
ꯁꯅꯥꯥꯏ ꯁꯅꯥ
ꯅꯪꯒꯦ ꯅꯪꯒꯤꯦ ꯅꯪꯒꯤ ꯑꯥꯏꯗꯣꯜꯗꯤ ꯀꯩꯅꯣ ꯄꯦꯞꯁꯤ ꯄꯦꯞꯁꯤꯅꯤꯗꯅ ꯄꯦꯞꯁꯤ
ꯑꯪꯀꯔꯥ ꯃꯦꯠꯁꯤ ꯃꯦꯠꯁꯤ ꯒꯣ ꯑꯃꯨꯛ ꯃꯣꯏꯗꯤ ꯐꯥꯏꯅꯦꯜ ꯀꯥꯈ꯭ꯔꯦꯅꯤꯗ
ꯑ ꯑꯗꯨꯗꯤ ꯔꯝ ꯁꯤꯇ ꯔꯝ ꯁꯤꯁꯇꯤꯟꯗꯁꯤꯗꯅꯦ
ꯌꯦꯡꯅꯕ ꯇꯥꯔꯦꯅꯦ
ꯃꯣꯏ ꯍꯩꯇꯕꯅꯦ ꯀꯩꯅꯣ
ꯌꯦꯟꯅꯕ ꯇꯥꯔꯦ ꯔꯣꯅꯥꯜꯗꯣꯗ ꯏꯁꯄꯦꯟꯒꯤ ꯀꯩꯅꯣꯗ ꯁꯤꯈ꯭ꯔꯅꯤ
ꯁꯤꯔꯣꯏ ꯁꯤꯔꯣꯏ
ꯎꯝ ꯌꯦꯡꯅꯕ ꯇꯥꯥꯏꯔꯦ
ꯑꯝ
ꯑꯦꯚ꯭ꯔꯤꯗꯦ ꯏꯁ ꯅꯣꯠ ꯅꯨꯃꯤꯠ ꯈꯨꯗꯤꯡ ꯁꯟꯗꯦ ꯅꯠꯇꯦꯅꯦ
ꯆꯂꯣ ꯍꯌꯦꯡ ꯍꯌꯦꯡ ꯀꯅꯥ ꯇꯥꯒꯦ
ꯌꯦꯡꯗ꯭ꯔꯤꯗ ꯍꯌꯦꯡ ꯁꯇꯔꯗꯦ ꯑꯣ ꯑꯥꯔꯖꯦꯟꯇꯤꯅꯥ ꯇꯥꯕꯅꯦ ꯍꯌꯦꯡꯁꯦ
ꯉꯁꯤꯗꯤ ꯉꯁꯤꯗꯤ
ꯉꯁꯤꯒꯤꯗꯤ ꯌꯦꯡꯍꯧꯗ꯭ꯔꯦ ꯑꯩ ꯀꯅꯥ ꯀꯅꯥ ꯂꯩꯕꯅꯣ
ꯑꯩꯒ ꯀꯅꯥꯅꯣ ꯑꯩꯒꯤ ꯀꯃꯥꯏ ꯍꯥꯏꯗꯣꯏꯅꯣ ꯍꯪꯗꯦ
ꯅꯚꯥꯏꯔꯣ
ꯅꯠꯇꯦꯍꯦ
ꯀꯅꯅꯣꯅꯦ
ꯑꯩ ꯂꯩꯕ ꯂꯝꯒꯤ ꯃꯤꯅꯤ
ꯑꯣ
ꯃꯄꯥꯟꯗ ꯃꯄꯥꯟꯗ ꯚꯥꯏ ꯑꯅꯤ ꯑꯍꯨꯝ ꯂꯩ
ꯑꯣ ꯂꯥꯏꯔꯤꯛ ꯄꯥꯔꯣꯅꯦ ꯅꯣꯏ ꯑꯉꯥꯡꯁꯤꯡꯁꯦ ꯍꯥꯥ
ꯢꯚꯥꯏ ꯅꯠꯇꯦ ꯢꯚꯥꯏ ꯍꯥꯏꯔꯦꯗꯤ ꯀꯩꯅꯣ ꯑꯩꯈꯣꯏꯅ ꯀꯣꯏꯅꯕ ꯅꯨꯄꯤꯒꯤ
ꯎꯝ
ꯃꯌꯥꯝ ꯕꯥꯕꯨ ꯏꯕꯥꯏ ꯀꯥꯎꯗꯣꯏꯅꯦ ꯀꯥꯗꯥꯢꯗꯩꯅꯣ
ꯍꯣꯏ
ꯍ ꯍ
ꯅꯟꯗꯨ ꯑꯩꯈꯣꯏꯗꯤꯗꯣ
ꯑꯥ ꯅꯪ ꯅꯪꯅ ꯐꯥꯔꯤꯔꯣ
ꯑꯩꯅ ꯐꯥꯗꯦ ꯅꯅꯥꯎ
ꯀꯅꯅꯥ ꯍꯥ
ꯐꯨꯝ ꯅꯅꯥꯎ ꯅꯨꯄꯥꯗꯨꯅ ꯐꯥꯔꯛꯄ
ꯀꯅꯥ ꯀꯅꯥ ꯆꯠꯂꯤꯕ
ꯑꯁ ꯃꯤ ꯉꯥꯗꯣ ꯑꯁ ꯌꯥꯝ ꯀꯤ ꯌꯥꯝ ꯆꯥꯎ ꯆꯥꯎꯗ ꯄꯨꯔꯛꯑꯒ ꯀꯣ ꯑꯁ ꯇꯥꯎꯔꯒ ꯆꯥꯕꯅꯦ ꯑꯁ ꯈꯨꯍꯥꯎ ꯑꯃ
ꯅꯪꯒꯤꯁꯨ ꯄꯤꯕꯔꯅꯦ
ꯄꯤꯅ
ꯍꯪ ꯏꯔꯤꯔꯣ ꯅꯪꯅ
ꯅꯠꯇꯦꯍꯦ ꯃꯣꯏꯅ ꯄꯤꯔꯛꯄꯅꯦ ꯏꯅꯦꯍꯣꯏꯅ
ꯑꯣ ꯑꯣ ꯑꯗꯨ ꯁꯤꯗꯀꯣ
ꯎꯝ
ꯃꯤꯒꯤ ꯃꯤꯒꯤ ꯀꯩꯅꯣ ꯃꯤꯡ ꯀꯩꯒ ꯍꯥꯏꯒꯅꯣ ꯍꯥꯏꯕꯅꯦ
ꯍꯣ
ꯑꯥꯁ ꯁꯥꯃꯟꯗꯅ ꯁꯤꯗꯧꯔꯤꯕꯅꯦ
ꯁꯤꯈ꯭ꯔꯣ ꯁꯤꯈ꯭ꯔꯣ ꯍꯤꯡꯅꯕꯒꯤ ꯃꯍꯥꯎ ꯂꯩꯇ꯭ꯔꯕ ꯑꯩꯈꯣꯏꯗꯤ ꯕꯣꯜ ꯁꯅꯕ ꯆꯈ꯭ꯔꯅꯤ ꯑꯃꯃꯨꯛꯀꯥ
ꯑꯩꯁꯨ ꯆꯠꯀꯅꯤ
ꯆꯠ ꯂꯥꯕꯔꯣ ꯅꯣꯏꯁꯨ
ꯄꯨꯡ ꯃꯔꯤꯗ ꯆꯠꯇꯣꯏꯅꯦ
ꯀꯥꯏꯗꯅꯣ ꯎꯝ
ꯂꯝꯉꯥꯏꯖꯥꯡꯒꯤ ꯐꯨꯗ
ꯃꯣꯏ ꯃꯣꯏꯒꯤꯗꯗꯤ ꯅꯨꯡꯉꯥꯏꯅꯦ ꯁꯅꯥꯕ ꯍꯥꯏꯗꯤ ꯐꯤꯜꯗꯣ ꯌꯥꯝ ꯐꯩꯌꯦꯕ
ꯃꯗꯨꯅꯦ
ꯑꯩꯈꯣꯏꯒꯤ ꯑ ꯑꯩꯈꯣꯏꯒꯤ ꯀꯩꯅꯣꯗꯨꯗꯤ ꯑꯩꯈꯣꯏꯒꯤ ꯐꯤꯜꯗꯨꯗꯤ ꯌꯥꯗ꯭ꯔꯦ ꯕꯨꯠꯪꯥ ꯂꫭꯏ ꯁꯤꯒꯥꯏ
ꯇꯨꯔꯦꯟꯗ ꯁꯥꯟꯅꯕꯒ ꯆꯞ ꯃꯅꯔꯅꯦ
ꯇꯨꯔꯦꯟꯗꯅ ꯑ ꯍꯦꯟꯅ ꯅꯨꯡꯉꯥꯏꯅꯦ ꯑꯩꯈꯣꯏ ꯐꯤꯜꯗꯒꯤ
ꯑꯝ ꯏꯁꯤꯡꯒꯤ ꯏꯁꯤꯡ ꯈꯛꯇ ꯀꯣ ꯑꯁ ꯌꯥꯝ ꯋꯥꯕꯅꯦ ꯁꯥꯟꯅꯕꯗꯣ ꯕꯣꯁꯨ ꯀꯥꯎꯔꯒꯁꯨ ꯆꯠꯇ꯭ꯔꯦꯅꯦ
ꯑꯣ ꯃꯤ ꯃꯤ ꯌꯥꯝꯕ꯭ꯔꯥ
ꯍꯥ
ꯃꯤ ꯌꯥꯝ꯭ꯕꯔꯣ
ꯃꯤꯕꯨꯗꯤ ꯌꯥꯝꯃꯦ ꯍꯣꯏ
ꯀꯣꯜ ꯇꯧꯕ ꯌꯥꯕ꯭ꯔꯥ
ꯍꯥꯥ
ꯎꯨꯜꯗ ꯇꯧꯕ ꯌꯥꯕ꯭ꯔꯥ
ꯍꯧꯗꯤ ꯌꯥꯗꯦ ꯃꯤ ꯂꯩꯇ
ꯅꯪꯅ ꯃꯤ ꯌꯝꯃꯦ ꯍꯥꯏꯔꯒ
ꯃꯤꯕꯨꯗꯤ ꯌꯥꯝꯃꯤꯅ ꯁꯨꯛꯀꯕꯤꯗꯤ ꯍꯥꯥ
ꯍꯥ ꯑꯩꯃꯥꯟꯗꯦꯗ ꯋꯥꯔꯤ ꯂꯤꯌꯣ
ꯅꯪꯒꯤ ꯀꯩꯅꫭꯗꯨ ꯀꯔꯤ ꯍꯥꯏꯕ
ꯑꯣ
ꯈꯪꯗꯦ ꯍꯧꯖꯤꯛꯇꯤ ꯕꯣꯠ ꯁꯥꯟꯅꯕ ꯃꯇꯝ ꯑꯣꯏꯔꯦ ꯆꯠꯈ꯭ꯔꯅꯤꯀꯣ
ꯍꯧꯖꯤꯛ ꯉꯜꯂꯤꯗꯥ
ꯉꯟꯕꯨꯗꯤ ꯉꯜꯂꯦ ꯑꯗꯣ ꯀꯣꯜ ꯇꯧꯔꯛꯑꯒ ꯂꯩꯕꯅꯤꯅꯦ
ꯀꯅꯥꯔ
ꯍꯥꯥ
ꯅꯋꯥꯥꯏꯅꯔꯣ
ꯑꯩꯈꯣꯏ ꯃꯔꯨꯞꯁꯤꯡꯗꯣ ꯀꯣꯜ ꯇꯧꯔꯒ ꯂꯩꯔꯦ
ꯉꯥꯏ ꯉꯥꯏꯈꯣ ꯉꯥꯏꯅꯦ
ꯑꯣ ꯇꯦꯛꯁ ꯇꯦꯛꯁ ꯊꯥꯈ꯭ꯔꯕꯅꯦ ꯇꯦꯛꯁ ꯊꯥꯈ꯭ꯔꯕꯅꯦ ꯅꯣꯏꯗꯣ ꯁꯥꯃꯟꯗꯅ
ꯄꯨꯡ ꯃꯔꯤ ꯉꯥꯏꯌꯣ ꯍꯥꯏꯌꯣ
ꯄꯨꯡ ꯃꯔꯤꯗꯗꯤ ꯊꯦꯡꯈ꯭ꯔꯦꯕ ꯑꯩꯈꯣꯏꯒꯤ ꯒ꯭ꯔꯥꯎꯟꯗꯣ ꯂꯦꯞ ꯂꯥꯞꯃꯟꯕꯀꯣ
ꯀꯦꯉꯦ ꯆꯦꯜꯂꯣ ꯆꯦꯜꯂꯒ ꯆꯠꯂꯣ
ꯆꯦꯟꯃꯒ ꯆꯠꯄꯗꯣ ꯑꯁ ꯏꯅ꯭ꯔꯖꯤ ꯂꯣꯏꯅ ꯃꯥꯡꯅꯤꯅꯦ
ꯑꯩꯗꯤ ꯉꯔꯥꯡ ꯁꯅꯥꯗ꯭ꯔꯤꯉꯩꯗ
ꯔꯥꯥꯎꯟ ꯑꯍꯨꯝ ꯆꯦꯟꯕ
ꯑꯗꯨꯗ ꯑꯃꯨꯛ ꯉꯝꯗ꯭ꯔꯕ ꯑꯃꯨꯛꯀ
ꯉꯝꯗꯤ ꯉꯝꯃꯤꯗ ꯑꯗꯣ ꯑꯩ ꯏꯁꯥ ꯈꯔ ꯅꯨꯡꯉꯥꯏꯇꯕꯀꯣ
ꯑꯣꯛꯄ꯭ꯔꯥ ꯑꯣꯛꯄ꯭ꯔꯥ
ꯏꯁ ꯆꯥꯃꯟꯗꯅ ꯄꯣꯛꯈꯥꯏꯒꯦ ꯇꯧꯔꯤꯅꯦ
ꯍꯨꯝ ꯍꯨꯝ ꯍꯥ ꯍꯥ ꯁꯥꯕꯅ ꯂꯣꯏꯔꯦꯍꯦ
ꯅꯪꯒꯤ ꯀꯩꯅ ꯑꯦꯀꯥꯎꯟꯗꯣ
ꯀꯔꯤ
ꯅꯪꯒꯤ ꯑꯦꯀꯥꯎꯟꯗꯣ
ꯑꯥ
ꯍꯦꯅꯥ ꯑꯀꯥꯎꯟꯗꯣ ꯑꯣꯟꯊꯣꯛꯈ꯭ꯔꯕꯣ
ꯌꯣꯟꯊꯣꯛꯈ꯭ꯔꯦ ꯍꯣꯏ
ꯀꯌꯥꯒꯤ
ꯂꯤꯁꯤꯡ ꯑꯍꯨꯝ
ꯑꯦ ꯑꯗꯨꯗꯤ ꯄꯩꯁꯥ ꯌꯥꯝ ꯄꯥꯏꯅ ꯑꯩ ꯊꯥꯔꯛꯑꯣ
ꯃꯥꯡꯈ꯭ꯔꯦ ꯂꯣꯏꯅ ꯄꯩꯁꯥꯗꯨ ꯂꯣꯏ ꯁꯤꯖꯤꯟꯅꯈ꯭ꯔꯦ
ꯀꯃꯥꯏꯅ ꯑꯩꯅ ꯂꯨꯄꯥ ꯀꯨꯟ ꯑꯩꯅ ꯂꯨꯄꯥꯥ ꯀꯨꯟ ꯈꯛ ꯄꯤꯌꯣ ꯍꯥꯏꯕꯗꯤ ꯌꯥꯗꯦꯅꯦ ꯅꯪꯅ
ꯂꯩꯇ꯭ꯔꯦ ꯍꯧꯖꯤꯛ ꯃꯉꯥ ꯈꯛꯇ ꯉꯥꯏꯔꯦ
ꯑꯦ ꯂꯨꯄꯥ ꯂꯤꯁꯤꯡ ꯑꯃꯒ ꯀꯩꯅꯣ ꯆꯅꯤ ꯐꯪꯉꯒ ꯀꯩꯅꯣ
ꯂꯣꯏꯅ ꯀꯩꯅꯣ ꯇꯧꯈ꯭ꯔꯤꯅꯦ ꯂꯣꯏꯅ ꯂꯩꯈ꯭ꯔꯤꯅꯦ ꯄꯩꯁꯥꯗꯣ
ꯎꯝ ꯗꯨꯠ ꯅꯪꯅ ꯆꯥꯊꯣꯛꯑꯒ ꯗꯠ
ꯁꯦꯝꯕꯅꯦ ꯀꯩꯅꯣ ꯋꯥꯊꯤ ꯉꯥꯡ
ꯅꯪ ꯅꯪꯒꯤ ꯐꯣꯟ ꯄꯥꯏꯔꯒ ꯕꯦꯡ ꯕꯦꯂꯦꯟꯁ ꯌꯦꯡꯗ꯭ꯔꯤꯐꯥꯎ ꯑꯩ ꯅꯪ ꯊꯥꯖꯗꯦ
ꯍꯣꯏꯅꯦ ꯍꯣꯏꯅꯦ
ꯅꯪ ꯅꯪꯗꯤ ꯐꯥꯒꯤ ꯇꯧꯃꯜꯂꯦꯕ ꯅꯗꯨ ꯕ꯭ꯔꯥ ꯑꯩꯅ ꯍꯥꯏꯁꯦ
ꯈꯔ ꯇꯧꯔꯛꯀꯅꯤ ꯈꯔ ꯇꯧꯔꯛꯀꯅꯤ ꯀꯣ
ꯎ
ꯅꯪꯒꯤ ꯀꯩꯅꯣ ꯐ꯭ꯔꯨꯏꯠ ꯆꯦ ꯂꯤꯠꯄ ꯅꯨꯡꯉꯥꯏꯌꯦꯅꯦ
ꯀꯥꯔꯝꯕꯅꯤ
ꯖꯔꯁꯤꯗꯣ ꯀꯔꯤꯒꯤ ꯀ꯭ꯂꯕꯀꯤ ꯑꯣꯏꯕ꯭ꯔꯥ ꯈꯪꯗꯦꯅꯦ
ꯑꯦꯁꯤ ꯑꯦꯝꯗꯨꯔꯣ ꯑꯦꯁꯤ ꯑꯦꯝꯗꯨꯗꯨꯔꯣ
ꯀꯪꯗꯦ ꯕ꯭ꯂꯨ ꯀꯂꯔ ꯑꯣꯏ ꯍꯥꯏꯌꯦ ꯏꯁꯀꯥꯏ ꯏꯁꯀꯥꯏ ꯕ꯭ꯂꯨ ꯀꯣ
ꯁꯤꯒꯤ ꯁꯤꯒꯤ ꯑꯦꯞꯁꯤ ꯀꯩꯅꯣ ꯑ ꯆꯤꯟ ꯊꯤꯕ ꯌꯥꯗꯦ ꯍꯥꯏꯕꯅꯦ ꯑꯩ ꯑꯗꯨꯗꯣ ꯊꯤꯈ꯭ꯔꯦ
ꯁꯨꯃꯥꯏꯅ
ꯍ ꯉꯥꯁꯥꯏ ꯍꯥꯏꯔꯤꯗꯣ ꯇ꯭ꯔꯣ ꯃꯣꯅꯗꯤ ꯀꯣꯠꯇ ꯍꯒ ꯑꯔꯝꯕꯅꯤ
ꯄꯩꯁꯥ
ꯍꯂꯣ
ꯅꯦꯠ ꯌꯥꯗꯦ
ꯑꯦꯔꯤ